ꯍ ꯍꯂꯣ
ꯍꯜꯂꯣ ꯇꯥꯕ꯭ꯔꯣ
ꯀꯩꯌꯦ
ꯀꯧꯔꯤꯒ
ꯐꯝꯃꯤꯌꯦ ꯆꯥꯛꯆꯥꯥꯕꯤꯔꯔꯕꯣ
ꯆꯥꯔꯦ ꯍꯧꯖꯤꯛꯇ ꯆꯥꯛ ꯇꯣꯛꯄꯗ ꯉꯥꯏꯔꯤ
ꯎ ꯉꯜꯂꯦꯍꯦ ꯅꯣꯏꯗꯤ ꯀꯔꯤ ꯃꯊꯦꯜ ꯆꯥꯕꯤꯒꯦ
ꯊꯦꯡꯉꯦꯍꯦ
ꯑꯦ ꯊꯦꯡꯗꯦ ꯊꯦꯡꯗꯦ
ꯀꯩꯗꯧꯔꯤꯒꯦ ꯍꯧꯖꯤꯛꯄꯨ
ꯑꯩꯗꯤ ꯑꯗꯨꯨꯝ ꯍꯤꯄꯝꯃꯦꯅꯦ ꯑꯉꯥꯡ ꯇꯨꯝꯍꯜꯂꯕꯀꯣ
ꯑꯣ ꯃꯧꯔꯣ
ꯃꯧꯅꯦ ꯃꯧ
ꯀꯩ ꯃꯊꯦꯜ ꯆꯥꯒꯦ
ꯑꯩꯈꯣꯏ ꯑ ꯍꯋꯥꯏ ꯑꯁꯥꯡꯕꯒ ꯕꯟꯗ꯭ꯔꯤꯒ ꯆꯥꯏ
ꯑꯩꯈꯣꯏꯗꯤ ꯐꯨꯠꯕꯣꯜ ꯌꯦꯡꯕꯩ ꯊꯦꯡꯈ꯭ꯔꯕ ꯎꯝ
ꯅꯨꯡꯉꯥꯏꯕ꯭ꯔꯣ ꯌꯦꯡꯕ
ꯅꯨꯡꯉꯥꯏꯗꯦ
ꯊꯕꯛ ꯂꯩꯗ꯭ꯔꯗꯤ ꯑꯗꯨꯝ ꯌꯦꯡꯕ ꯌꯥꯏꯅꯦ ꯑꯗꯨꯒ ꯅꯨꯡꯊꯤꯟ ꯆꯨꯞꯄ ꯇꯨꯝꯕꯀꯣ
ꯌꯥꯏꯗ ꯑꯗꯨꯕꯨꯗꯤ
ꯑꯩꯈꯣꯏꯗꯤ ꯌꯦꯡꯉꯅꯤꯅ ꯂꯩꯔꯁꯨ ꯑꯗꯨꯝ ꯍꯦꯛꯇ ꯇꯨꯝꯅꯤꯡ ꯂꯛꯄ
ꯅꯣꯏ ꯌꯦꯡꯕ ꯍꯩꯇꯕꯩꯅꯤꯗ
ꯑꯗꯨꯒꯤ ꯑꯣꯏꯔꯥ
ꯅꯣꯏꯅ ꯃꯨꯚꯤ ꯌꯦꯡꯕꯒꯤ ꯇꯥꯏꯞꯇ ꯌꯦꯡꯉꯗꯤ ꯇꯨꯝꯅꯤꯡꯉꯣꯏꯗꯧꯕ
ꯑꯗꯣ ꯅꯪꯅ ꯁꯄꯣꯔꯠ ꯇꯧꯕꯗꯨꯗꯤ ꯉꯝ ꯉꯝꯈꯤꯕ꯭ꯔꯣ
ꯎ ꯉꯁꯤꯒꯤꯗꯨꯗꯤ ꯑꯩꯒꯤ ꯐꯦꯚꯔꯥꯏꯠꯇꯤ ꯅꯠꯇꯦ
ꯅꯪꯒꯤ ꯐꯦꯚꯔꯥꯏꯠꯇꯤ ꯀꯔꯝꯕ
ꯑꯩꯒꯤ ꯐꯦꯚꯔꯥꯏꯠꯁꯦ ꯐ꯭ꯔꯥꯟꯁ ꯈꯪꯕ꯭ꯔꯥ
ꯑꯣ ꯑꯣ ꯐ꯭ꯔꯥꯟꯁꯀꯣ ꯌꯥꯝ ꯇꯣꯡ ꯉꯥꯂꯦ ꯑꯦ ꯃꯤꯗꯤ ꯑꯔꯖꯦꯟꯇꯤꯅꯥꯒ ꯄꯣꯔꯇꯨꯒꯜ ꯒ ꯉꯥꯛꯇ ꯇꯧꯅꯔꯤ ꯉꯩꯁꯤꯗ ꯅꯪꯅ ꯐ꯭ꯔꯥꯟꯁ
ꯍꯅꯨꯔꯦ ꯑꯅꯤꯗꯨꯗꯤ
ꯍꯅꯨꯔꯁꯨ ꯑꯩ ꯁꯤ ꯁꯨꯝ ꯇꯣꯏꯅꯗꯤ ꯌꯦꯡꯗꯦꯕꯀꯣ ꯑꯗꯨ ꯑꯣꯏꯔꯁꯨ ꯄꯣꯔꯇꯨꯒꯥꯜꯗ ꯑꯩꯒꯤ ꯋꯥꯈꯜꯗꯗꯤ ꯑꯗꯨꯝ ꯄꯔꯣꯇꯨꯒꯜ ꯗ ꯁꯄꯣꯔꯠ ꯇꯧꯅꯤ
ꯍꯣꯏꯗ ꯔꯣꯅꯥꯜꯗꯣ ꯁꯄꯣꯔꯠꯅꯦꯗ ꯑꯗꯨꯕꯨ ꯉꯝꯃꯔꯣꯏꯕ
ꯎ ꯉꯝꯗꯖꯅꯨ ꯑꯗꯨꯝ ꯇꯧꯔ ꯂꯣꯏꯔꯦ ꯃꯣꯏꯕꯨ ꯁꯄꯣꯔꯠ ꯇꯧꯔ ꯃꯣꯏ ꯉꯝꯃꯦ ꯅ ꯑꯩꯈꯣꯏꯒꯤ ꯀꯥꯟ ꯀꯥꯅꯕ ꯂꯩꯇꯕꯗꯨ
ꯀꯅꯥꯕꯅꯤꯍꯦ
ꯑꯗꯣ ꯉꯁꯤꯗꯤ ꯀꯩꯗꯧꯔꯅꯤ
ꯉꯁꯤ ꯀꯗꯧꯅꯤ ꯈꯪꯗꯦ ꯅꯤꯁꯤꯡ ꯀꯩ ꯃꯊꯦꯜꯁ
ꯔꯣꯗꯤ ꯑ ꯁ꯭ꯀꯨꯜ ꯀꯥꯔꯤꯔꯥ ꯊꯕꯛ ꯀꯩ ꯀꯩ ꯁꯨꯔꯤꯒꯦ ꯀꯔꯝ ꯀꯔꯤ ꯀꯔꯤ ꯍꯣꯠꯅꯔꯤꯒꯦ
ꯀꯣꯂꯦꯖ ꯀꯥꯔꯤꯅꯤ ꯏꯆꯦꯁꯦ
ꯂꯦꯖ
ꯍꯥ ꯑꯣ ꯀꯦꯕꯥ
ꯌꯥꯝ ꯅꯨꯡꯉꯥꯏꯌꯦꯕ ꯀꯣꯂꯦꯖ ꯁ꯭ꯀꯨꯜ ꯀꯥꯔꯤ ꯃꯈꯩꯗꯤ ꯌꯥꯝ ꯐꯩꯑꯕ
ꯑꯠꯇꯦꯗ
ꯀꯩꯒꯤ ꯁ꯭ꯀꯨꯜ ꯀꯥꯕꯃꯥꯎ ꯅꯨꯡꯉꯥꯏꯇ꯭ꯔꯤ ꯀꯩꯅꯣ ꯅꯨꯡꯉꯥꯏꯕ ꯂꯩꯇ꯭ꯒꯦ
ꯀꯣꯂꯦꯖ ꯀꯥꯕꯁꯦ ꯀꯣꯛ ꯁ ꯍꯥꯏꯅꯤ
ꯊꯦꯡꯒꯤ
ꯔꯤꯒꯨꯂꯔꯅꯤꯅꯤ ꯌꯥꯗꯦꯅꯤ
ꯑꯗ ꯍꯧꯗꯤ ꯆꯨꯝꯕ ꯑꯗꯨ ꯔꯤꯒꯨꯂꯔ ꯑꯣꯏꯕꯗꯨꯅ ꯐꯩ ꯀꯩꯅꯣ
ꯎꯝ ꯐꯌꯦꯦ ꯐꯗꯤ ꯄ꯭ꯔꯃꯗꯤ ꯍꯁꯒꯤ ꯂꯩꯗ
ꯍꯥ
ꯀꯩ ꯃꯊ ꯍꯧ ꯆꯒꯦꯕ
ꯍꯣꯏ ꯍꯋꯥꯏ ꯑꯁꯥꯡꯕ ꯆꯥꯏꯌꯦ
ꯍꯋꯥꯏ ꯑꯁꯥꯡꯕ ꯕꯤꯟꯁ
ꯕꯤꯟꯁ ꯕꯤꯟꯁ ꯁ ꯕꯤꯟꯁꯁꯨꯅꯦ ꯑꯗꯨꯒ ꯕꯤꯟꯁ ꯅꯠꯇꯕ ꯑꯃ ꯂꯩꯇꯦ
ꯎ ꯌꯥꯝ ꯍꯥꯎꯔꯝꯅꯤ ꯍꯟꯗꯛ ꯆꯝꯐꯨ ꯆꯥꯕꯗꯣ
ꯏꯝ ꯆꯝꯄ ꯆꯥꯔꯦ ꯑꯗꯨꯒ ꯑꯣꯠ ꯒ꯭ꯔꯤꯟ ꯑꯣꯏꯕ ꯌꯥꯥꯗ꯭ꯔꯦ ꯇꯣ ꯑꯗꯨꯗꯨꯅ ꯂꯄꯗ ꯆꯞ
ꯎꯝ ꯌꯦꯝꯍꯥꯎꯅꯤꯥ
ꯑ ꯑꯗꯨꯗ ꯁꯥꯡꯉꯒꯅꯤ ꯍꯥꯎꯕꯗꯨꯗꯤ
ꯅꯨꯡꯁꯥ ꯌꯥꯝ ꯁꯥꯗ꯭ꯔꯣ ꯉꯁꯤꯗꯤ
ꯉꯁꯤꯁꯦ ꯉꯁꯤ ꯅꯨꯡꯁꯥ ꯌꯥꯝ ꯊꯣꯛꯑꯦ ꯅꯨꯡꯁꯥ ꯌꯥꯝ ꯀꯜꯂꯦꯕꯀꯣ
ꯁꯥꯏꯅꯤ
ꯍꯥꯏꯥꯏ ꯀꯥꯂꯦꯟꯁꯨ ꯑꯣꯏꯕꯅꯤꯅ ꯑꯁ ꯅꯣꯡ ꯆꯨꯨꯔꯗꯤ ꯈꯔ ꯏꯪꯉꯦ ꯑꯗꯨ ꯑꯣꯏꯔꯁꯨ ꯍꯧꯖꯤꯛꯇꯤ ꯑꯩꯈꯣꯏ ꯇꯝꯄꯥꯛꯇ ꯂꯩꯕꯅꯤꯅ ꯑ ꯀꯩꯅꯣ ꯍꯥꯏꯕꯗꯒꯤꯗꯤ ꯍꯦꯟꯅ ꯈꯔ ꯏꯪꯉꯦ ꯍꯥꯏꯕ ꯇꯥꯔꯦ
ꯑꯆꯥ ꯁꯏ ꯑꯕꯣꯏꯗꯤ
ꯑꯗꯨ ꯅꯣꯏ ꯏꯆꯤꯟ ꯏꯅꯥꯎ ꯀꯌꯥ ꯁꯨꯒꯦ
ꯑꯩꯁꯦ ꯀꯩꯅꯣꯅꯦ ꯏꯇꯣꯝꯇꯅꯤ ꯑꯗꯨꯕꯨ ꯁꯕꯗꯤꯡꯕꯁꯤ ꯌꯥꯝꯃꯦ
ꯅ ꯃꯥꯕꯥꯗꯤ ꯌꯥꯝ ꯀꯥꯂꯤꯕ
ꯑ
ꯃꯥ ꯗꯤ ꯌꯥꯝ ꯌꯥꯝ ꯀꯜꯂꯤꯕꯕꯥ
ꯎꯝ ꯆꯍꯤ ꯑ ꯐꯤꯐꯇꯤ ꯏꯄꯥꯗꯣ ꯊ꯭ꯔꯤ ꯐꯤꯐꯇꯤ ꯑꯗꯨꯗꯔꯕꯝꯅꯤ
ꯑꯗꯨ ꯕ꯭ꯔꯗꯔ ꯑꯗꯨꯅ ꯁꯍꯤ ꯀꯌꯥ ꯁꯨꯔꯕꯥ ꯅꯪ ꯁꯤꯦ ꯀꯦ ꯑ
ꯑꯣ ꯑꯩꯔꯣ ꯑꯩꯅ ꯇ꯭ꯋꯦꯟꯇꯤ ꯇꯨ
ꯌꯥꯝ ꯊꯤ ꯑꯉꯥꯡ ꯑꯣꯏꯔꯦ ꯑꯗꯨꯗꯤ
ꯑ
ꯎꯝ ꯌꯥꯝꯁꯤꯅ ꯑꯉꯥꯡ ꯑꯣꯏ
ꯀꯌꯥꯁꯒꯤꯅꯤꯗꯤ
ꯑꯩꯒꯤ ꯇ ꯉꯏ ꯆꯨꯔꯦ
ꯀꯌꯥ
ꯇ꯭ꯋꯦꯟꯇꯤ ꯅꯥꯟ ꯖꯨꯔꯦꯔ
ꯑꯗꯨꯒꯤꯅꯤꯅꯦ ꯅꯣꯏꯅ ꯑꯃꯧꯛ ꯑꯣꯏꯈ꯭ꯔꯤꯁꯦ
ꯂꯩꯩꯕ
ꯍ ꯀꯇ
ꯑꯗꯨꯗ ꯀꯔꯤ ꯀꯔꯤ ꯀꯔꯤ ꯊꯕꯛ ꯁꯨꯅꯕ ꯍꯥ
ꯇꯖꯥꯗꯤ ꯀꯌꯥ ꯁꯨꯔꯒꯦ
ꯑꯩꯒꯤ ꯏꯆꯥꯁꯦ ꯑꯍꯨꯝ ꯁꯨꯔꯦ ꯅꯨꯄꯤ ꯃꯆꯥ ꯉꯥꯛꯇꯅꯤ
ꯎꯐ ꯑꯗꯨꯝꯊꯨꯅ
ꯑꯩꯗꯤ ꯌꯥꯝ ꯉꯥꯟꯟꯅ ꯌꯨꯝ ꯄꯥꯜꯂꯦ ꯑꯗꯨꯒꯤꯅꯦ ꯑꯉꯥꯡ ꯆꯍꯤ ꯀꯨꯟ ꯍꯦꯛ ꯐꯥꯔꯒ ꯌꯨꯝ ꯄꯥꯟꯕꯝꯕꯗꯒꯤꯀꯣ ꯑꯗꯨꯝ ꯌꯨꯝ ꯍꯦꯛ ꯄꯥꯜꯂꯒ
ꯄꯪꯇ ꯊꯧꯔꯛꯏꯅꯤ ꯑꯗꯨꯗꯤ
ꯑꯦꯐ
ꯌꯥꯝ ꯃꯉꯥꯡ ꯑꯣꯏ ꯀꯗ ꯅꯣꯏ ꯅꯤꯄꯥꯗꯤ ꯆꯍꯤ ꯌꯥꯌꯥ ꯁꯨꯔꯒꯦ
ꯍꯥꯥ
ꯅꯣꯏ ꯅꯨꯄꯥꯗꯗꯤ ꯆꯍꯤ ꯀꯌꯥ ꯁꯨꯔꯒꯦꯕ
ꯑꯩꯈꯣꯏ ꯅꯨꯄꯥꯅꯤ ꯍꯧꯖꯤꯛ ꯁꯤ ꯊꯥꯔꯇꯤ ꯇꯨ ꯊꯥꯔꯇꯤ ꯊ꯭ꯔꯤ ꯑꯣꯏꯔꯦ
ꯑꯆꯥ
ꯑꯗꯨ ꯑꯗꯨ ꯅꯗꯤ ꯀꯩ ꯍꯥ
ꯌꯥꯪ ꯌꯥꯪ ꯂꯥꯎꯔꯤꯔꯤꯕ
ꯑꯗꯨ ꯅꯪꯒꯤ ꯀꯩ ꯊꯕꯛ ꯁꯨꯅꯕ ꯈꯜꯂꯤꯔꯣ
ꯇꯝꯃꯤꯁꯤꯅꯤꯗ ꯀꯣꯂꯦꯖ ꯇꯝꯃꯤꯁꯤꯅꯦꯕ
ꯍꯣꯏ ꯑꯗꯨ ꯇꯝꯕ ꯂꯣꯏꯔꯦꯒ ꯀꯩ ꯍꯣꯠꯅꯒꯦꯕ
ꯇꯝꯕ ꯂꯣꯏꯔꯒ ꯑꯦꯛꯖꯥꯝ ꯊꯥꯕ ꯑꯗꯨ ꯇꯥꯏꯅꯦ
ꯑꯗ ꯆꯐ ꯆꯐ
ꯀꯦꯕꯥ
ꯑꯦꯛꯖꯥꯝ ꯊꯥꯔꯒ ꯑꯗꯨꯝ ꯊꯕꯛ ꯍꯥꯞꯄꯗꯤ ꯑꯗꯨꯝ ꯐꯪꯒꯅꯤꯅ ꯂꯩꯔꯦꯕꯨ ꯍꯩꯗꯨꯗꯤꯀꯣ
ꯍꯣꯏꯗ ꯅꯣꯏ ꯐꯗꯤ ꯀꯩꯊꯧ ꯇꯧꯒꯦ
ꯎꯝꯕ ꯑꯗꯨꯝ ꯀꯝꯄꯅꯤ ꯃꯆꯥ ꯑꯃꯗ ꯌꯥꯎꯔꯒ ꯑꯔꯩ ꯑꯔꯩꯕ ꯊꯕꯛ ꯁꯨꯔꯤ
ꯑꯆꯥꯥ
ꯑꯗꯨ ꯅꯠꯇ꯭ꯔꯗꯤ ꯎꯄꯥꯏ ꯂꯩꯇꯦ ꯑꯉꯥꯡꯁꯤꯡ ꯁ꯭ꯀꯨꯜ ꯀꯥꯔꯛꯏꯕꯅꯤꯅ
ꯑꯩꯈꯣꯏꯒꯤ ꯉꯟꯅ ꯉꯟꯅꯗꯤ ꯅꯨꯄꯤ ꯂꯧꯔꯣꯏ ꯋꯥꯅꯦꯕ
ꯍꯣꯏ ꯑꯗꯨꯝ ꯃꯇꯝ ꯂꯥꯏꯌꯦꯗꯅ ꯌꯥꯝ ꯊꯦꯡꯉꯁꯨ ꯐꯠꯇꯦ ꯌꯥꯝ ꯉꯥꯟꯕꯁꯨ ꯐꯠꯇꯦ
ꯑꯗ ꯊꯥꯔꯇꯤ ꯑꯗꯨꯗꯥꯋꯥꯏꯗꯤ ꯌꯥꯔꯕꯔꯕꯅꯤꯗ
ꯅꯨꯄꯥꯒꯤꯁꯤ ꯌꯥꯏꯗ ꯑꯃꯨꯛꯄ
ꯑ
ꯃꯤꯃ ꯌꯥꯎꯈꯕꯤ ꯍꯟ ꯃꯥꯟ ꯃ ꯀꯃ ꯑꯦ ꯃꯥ ꯍꯔꯒꯇꯥꯔ
ꯎꯝ ꯈꯪꯗꯦꯅ ꯁꯤꯐꯥꯏꯁꯦ ꯆꯪꯅꯕ ꯇꯧꯔꯅꯤꯅꯦ
ꯁꯤꯐꯥꯏ ꯁꯤꯐꯥꯏ ꯍꯥꯏꯕ
ꯎꯝ
ꯑꯣ ꯛꯁꯦꯁ
ꯀꯦꯕꯥ ꯇꯥꯖꯦ
ꯊꯥꯖꯕ ꯊꯥꯖꯕ ꯃꯇꯨꯡ
ꯁꯛꯁꯦꯁ ꯑꯣꯏꯔ
ꯑꯆꯧꯕ ꯊꯥꯈꯤꯗꯧꯕꯅꯦꯕ ꯑꯗꯣ ꯃꯆꯥꯁꯨ ꯇ꯭ꯔꯥꯏ ꯇꯧꯕꯈꯔꯅꯤ
ꯍꯣꯏ ꯇꯃ ꯇ ꯌꯥ
ꯑꯆꯧꯕꯗꯤ ꯃꯇꯝꯁꯨ ꯆꯪꯉꯦꯕ
ꯑ ꯃꯥ ꯑꯗꯨꯒ ꯍꯧꯖꯤꯛꯀꯤ ꯊꯕꯥꯛ ꯊꯕꯥꯛꯅ ꯑꯃ ꯍꯦꯛ ꯋꯥꯅꯥꯕꯗ ꯄꯩꯁꯥ ꯉꯥꯛꯇ ꯆꯪꯕꯅꯤꯅꯀꯣ
ꯎꯝꯝ ꯎꯝ ꯀꯩꯅꯣ ꯇꯧꯋꯤ ꯁꯦꯟꯇ꯭ꯔꯦꯜꯒꯤ
ꯎꯝ
ꯎꯝ ꯃꯅꯤꯄꯨꯔꯒꯤꯗꯤ ꯅꯠꯇꯦꯗ ꯁꯦꯟꯇ꯭ꯔꯦꯜꯒꯤ ꯃꯅꯤꯄꯨꯔꯒꯤꯗꯤ ꯑꯗꯨꯝ ꯆꯪꯉꯤ
ꯍꯣꯏ ꯃꯥꯅꯦ ꯃꯥ
ꯁꯟꯗ꯭ꯔ ꯍꯅꯗ
ꯐꯩ ꯐ ꯑꯗꯣ ꯏꯃꯥ ꯕꯕꯥꯗꯤ ꯀꯩ ꯂꯧ ꯊꯕꯛ ꯁꯨꯔꯤꯔꯥ ꯀꯩ ꯊꯕꯛ ꯁꯨꯔꯤꯒꯦ
ꯎꯝ ꯍꯣꯏ ꯂꯧꯁꯨ ꯁꯨꯋꯦ ꯇꯝꯄꯥꯛ ꯂꯧ ꯁꯏꯦ ꯑꯗꯨꯒ ꯐꯥꯔꯝ ꯇꯧꯋꯤ ꯃꯆꯥ ꯃꯆꯥ
ꯑꯩꯒꯤ ꯐꯥꯝ ꯑꯩꯒꯤ ꯐꯥꯝꯒꯨꯝꯕ ꯅꯈꯣꯏꯒꯤ ꯐꯥꯝꯒꯨꯝꯕ ꯇꯧꯒꯅꯤ ꯑꯁ ꯋꯥꯠꯇ꯭ꯔꯦꯗ ꯅꯣꯏ ꯅꯇꯣꯝꯇꯒꯤꯗꯨꯕꯨ
ꯑꯗꯨꯅꯤ ꯅꯨꯡꯉꯥꯏꯕꯅꯤ ꯐꯤꯁ ꯐꯥꯔꯝꯒꯨꯝꯕ ꯇꯧꯔꯒ ꯃꯇꯥꯏꯗ ꯒꯥꯔꯗꯦꯅꯤꯡꯡ ꯔꯒ ꯗꯨꯖꯟ ꯇꯧꯔ ꯂꯩ
ꯑꯗꯨꯝ ꯍꯧꯖꯤꯛ ꯃꯣꯏꯁꯨ ꯋꯥꯒꯁꯨ ꯃꯣꯏ ꯑꯍꯟ ꯑꯣꯏꯛꯑ ꯀꯥꯟꯗ ꯉꯅꯥꯅ ꯐꯖꯅꯕ
ꯃꯥ ꯃꯣꯏꯕꯨꯅꯨꯡꯉꯥꯏ ꯃꯤꯗ
ꯑꯗꯨꯗꯒꯤꯅꯦ ꯑꯩꯅ ꯇꯣꯂꯣꯞ ꯆꯥꯔꯗꯤ ꯕꯤꯖꯤꯅꯦꯁ ꯑꯃ ꯇꯧꯕ ꯌꯥꯔꯦꯅ ꯈꯔ ꯈꯔ ꯃꯆꯥ ꯃꯆꯥ ꯑꯦ ꯕꯤꯖꯤꯅꯦꯁ ꯇꯧꯅꯤꯡꯗ꯭ꯔꯣ ꯅꯣꯏꯗꯤ
ꯑꯩꯈꯣꯏꯗꯤ ꯕꯤꯖꯤꯅꯦꯁ ꯑꯗꯨꯝ ꯃꯆꯥ ꯃꯆꯥ ꯑꯗꯨꯝ ꯇꯧꯋꯦ ꯑꯗꯨꯕꯨ ꯑꯩꯈꯣꯏꯗꯤ ꯑꯗꯨꯝꯖ ꯆꯔꯥ ꯆꯔꯥꯒꯤ ꯊꯤꯔꯒ ꯆꯥꯕꯅꯤꯅ ꯍꯧꯖꯤꯛ ꯍꯧꯖꯤꯛ ꯐꯪꯗ꯭ꯔꯗꯤ ꯌꯥꯗꯦꯕꯀꯣ ꯑꯗꯨ ꯀꯔꯤ ꯀꯔꯤ ꯌꯣꯟꯕ ꯈꯣꯠꯄ ꯇꯧꯕꯗꯤ ꯀꯌꯥ ꯇꯧꯗꯦ ꯑꯗꯨꯅ ꯑꯁ ꯂꯨꯔꯦ ꯑꯉꯥꯡꯁꯤꯕꯨ ꯀꯥꯔꯒ ꯂꯩꯕꯅꯤꯅ ꯄꯩꯁꯥꯥꯁꯦ ꯗꯅꯠꯇꯥꯟꯗꯤꯀꯣ
ꯆꯨꯝꯃꯦꯗꯨꯔꯃꯨ ꯄꯩꯁꯥ ꯌꯥꯝ ꯆꯪꯉꯨꯉꯅꯤ ꯁ꯭ꯀꯨ ꯀꯥꯕ ꯍꯥꯏ
ꯑꯗꯨꯝ ꯆꯪꯉ ꯍꯧꯖꯤꯛꯇꯤ ꯃꯆꯦꯠ ꯑꯅꯤ ꯁ꯭ꯀꯨꯜ ꯇꯝꯂꯒ ꯂꯩꯥꯏꯔꯦ ꯑꯗꯨ ꯑꯣꯏꯔꯁꯨ ꯃꯣꯏ ꯀ꯭ꯂꯥꯁ ꯂꯋꯥꯔ ꯀ꯭ꯂꯥꯁ ꯑꯣꯏꯔꯤꯕꯅꯤꯅ ꯍꯧꯖꯤꯛꯇꯤ ꯈꯔ ꯐꯔꯑꯦ ꯑꯗꯨꯝ ꯍꯦꯟꯅ ꯍꯦꯟꯅ ꯄ꯭ꯂꯥꯁꯁꯨ ꯍꯦ ꯍꯦꯟꯅ ꯋꯥꯡꯈꯄꯕꯗ ꯑꯗꯨꯝ ꯍꯦ ꯍꯦꯟꯅ ꯆꯪꯉꯦꯕꯀꯣ
ꯈꯩ ꯆꯪꯕꯅꯤ ꯍꯥꯏ
ꯁꯛꯁꯥꯕ ꯌꯥꯔꯗ ꯌꯥ
ꯅꯣꯡꯖꯨꯗꯣꯏ ꯃꯥꯂꯦ ꯌꯥꯝꯝꯣ
ꯑꯩꯈꯣꯏꯗꯗꯤ ꯅꯨꯡꯁꯥ ꯌꯥꯝ ꯊꯣꯛꯑꯦ
ꯅꯨꯡꯁꯥ ꯑꯃꯨꯛ ꯊꯣꯛ ꯀ꯭ꯂꯥꯎꯗꯤ ꯑꯃꯨꯛ ꯑꯣꯏ ꯇꯧꯜꯂꯤ
ꯈꯪꯗꯦ ꯍꯇꯥꯁꯦ ꯗꯣ ꯐꯖꯅ ꯆꯨꯗꯕꯅꯤꯅ ꯂꯧꯒꯤ ꯊꯕꯛꯁꯨ ꯀꯌꯥ ꯁꯨꯅꯥꯗꯅꯗꯅ ꯂꯩꯌꯦ
ꯎꯝ ꯑꯣ ꯈꯨꯜꯂꯣꯝꯗꯗꯤ ꯏꯁꯤꯡ ꯈꯔ ꯈꯔꯗꯤ ꯑꯗꯨꯝ ꯇꯥꯕ ꯃꯥꯜꯂꯦꯗ
ꯍꯣꯏ
ꯇꯨꯔꯦꯜꯗꯒꯤꯒꯨꯝꯕ
ꯎꯝ ꯑꯗꯨ ꯀꯣꯟꯅꯅꯕꯗꯤ ꯂꯥꯛꯄ ꯃꯥꯜꯂꯦ ꯏꯁꯤꯡꯁꯤꯀꯣ
ꯎꯝ ꯑꯗꯨꯃꯥꯏꯅ ꯍꯥꯏꯌꯦ
ꯈꯪꯗꯦ ꯁꯣꯝꯗꯗꯤ ꯂꯧꯁꯨ ꯈꯣꯏꯅꯗ꯭ꯔꯤꯌꯦꯦ ꯑ ꯍꯧꯖꯤꯛꯁꯨ ꯂꯥꯏꯗꯕ꯭ꯔꯦꯕ ꯏꯁꯤꯡ ꯉꯗꯕ
ꯄꯨꯞ ꯌꯥꯝ ꯆꯥꯔꯦ ꯂꯩ
ꯐꯖꯅ ꯊꯦꯡꯉꯤꯦ ꯑꯗꯨꯗꯤ ꯃꯤ ꯂꯣꯏꯁꯤꯟꯕ ꯍꯧꯗꯧꯔꯦ ꯃꯤꯗꯤ
ꯃꯤ ꯈꯔꯗꯤ ꯂꯣꯏꯁꯤꯜꯂꯦ ꯑꯗꯨꯒ ꯐꯧꯗ ꯐꯧꯒꯤ ꯄꯥꯝꯕꯤꯗꯣ ꯑꯗꯨꯝ ꯌꯥꯝ ꯁꯥꯡ ꯁꯥꯡꯅ ꯍꯧꯕ ꯍꯧꯔꯦꯕ ꯃꯤ ꯈ
ꯎꯝ
ꯑꯗꯨ ꯃꯤ ꯈꯔꯅ ꯂꯧ ꯐꯥꯎ ꯈꯣꯏꯕ ꯍꯧꯗ꯭ꯔꯤ
ꯑꯁ ꯌꯥꯝ ꯀꯨꯏꯖꯩꯅꯤꯀꯣ
ꯑꯣꯏꯦ ꯌꯦ ꯇꯕ ꯋꯥꯔꯤ ꯁꯥꯕꯕꯨ ꯌꯥꯝ ꯅꯨꯡꯉꯥꯏꯇ꯭ꯔꯣ ꯑꯩꯅ
ꯑꯦ ꯁꯨꯝ ꯅꯠꯇꯕ ꯌꯥꯝ ꯀꯨꯏꯕꯗꯣ
ꯆꯦꯜꯀ ꯀꯨꯔ
ꯃꯤ ꯑꯃꯗ ꯀꯩꯅꯣ ꯃꯖꯤꯔꯛꯀꯨꯝꯕ ꯇꯧꯕ ꯌꯥꯕ ꯅꯠꯇ꯭ꯔꯣ
ꯂꯩꯩꯕ
ꯃꯤ ꯑꯃꯗ ꯃꯔꯤꯔꯛ ꯀꯨꯝꯕ ꯇꯧꯕ ꯌꯥꯕ ꯅꯗ꯭ꯔꯣ
ꯑꯣ ꯌꯥꯔꯝ ꯑꯗꯣ ꯀꯩꯅꯣ ꯋꯥꯔꯜꯀꯞ
ꯎꯝ
ꯗ ꯀꯗꯉꯩ ꯈꯥꯎꯗꯥꯗ ꯍꯥꯏ
ꯎꯀꯞꯁꯦ ꯑꯩꯖꯦꯛ ꯗꯦꯠꯇꯤ ꯀꯥꯎꯔꯦ ꯑꯗꯨꯗ ꯉꯔꯥꯡ ꯉꯔꯥꯡꯗꯒꯤ ꯔꯥꯎꯟ ꯑꯣꯐ ꯁꯤꯛꯁꯇꯤꯟ ꯍꯧꯗ ꯉꯥꯏꯔꯤ
ꯑꯗꯨꯗꯤ ꯈꯔ ꯀꯨꯏꯒꯗ ꯃꯥꯂꯦꯀꯣ ꯑ
ꯗ ꯖꯂꯥꯏ ꯖꯨꯂꯥꯏ ꯑꯥꯒꯁ ꯑꯥꯒꯁꯇꯗꯤ ꯂꯣꯏꯔꯅꯤꯗ
ꯀꯏꯌꯦ ꯕꯥꯎꯟꯗ꯭ꯔꯤꯁꯦ ꯃꯌꯥꯝ ꯌꯥꯝ ꯃꯁꯤꯡ ꯌꯥꯝꯈ꯭ꯔꯖꯥꯅꯅꯦꯕ ꯑꯗꯨꯗꯤꯀꯣ
ꯌꯥꯝꯕꯅꯦ
ꯍꯟꯗꯛꯇꯤ ꯑꯥꯔꯖꯦꯟꯇꯤꯅꯥꯕꯨ ꯈꯔ ꯊꯥꯖꯥꯔꯒꯗꯤ
ꯀꯃ
ꯑꯥꯔꯖꯦꯟꯇꯤꯅꯥ ꯌꯥꯝ ꯊꯥꯖꯔꯒ ꯂꯩꯑꯕ ꯑꯥꯔꯖꯦꯟꯇꯤꯅꯥꯅ ꯂꯧꯔꯅꯤ ꯂꯧꯔꯅꯤ ꯍꯥꯏꯅ
ꯎ ꯐ꯭ꯔꯥꯟꯁꯅ ꯂꯧꯅꯤꯕ ꯐ꯭ꯔꯥꯟꯁꯇ
ꯑꯥꯔꯖꯦꯟꯇꯤꯅꯥꯗꯒꯤ ꯍꯦꯟꯅ ꯀꯥꯔꯤꯕ꯭ꯔꯣ
ꯎꯝ
ꯑꯣ ꯐꯥꯏꯅꯦ ꯔꯦꯗꯤ ꯅꯪꯅ ꯁꯞꯄꯣꯔꯠ ꯇꯧꯔꯤ ꯑꯗꯨꯗꯤ ꯑꯁ ꯆꯔꯀꯥꯔ
ꯑꯅꯤꯁꯤꯁꯨ ꯀꯣꯂꯦꯖ ꯆꯠꯇꯔꯣ ꯏꯁꯤꯁꯨ ꯀꯣꯂꯦꯖꯇ ꯀꯔꯣ
ꯀ꯭ꯂꯥꯁꯦ ꯂꯩꯅꯤ ꯑꯗꯨꯒꯤ ꯍꯥꯏꯅꯦ ꯏꯂꯚꯦꯟ ꯐꯗꯔ
ꯎꯝ
ꯇꯔꯥꯗꯤ ꯇꯥꯕ
ꯆ ꯀꯨꯏ ꯍꯥꯏꯦ
ꯌꯥꯝ ꯐꯖꯅ ꯀꯏꯔꯦ
ꯀꯩꯒꯤꯅꯣ ꯃꯣꯏꯅ ꯊꯝꯗ꯭ꯔꯤꯁꯤꯅ
ꯅꯍꯥꯟ ꯇꯃꯒ ꯏ
ꯎꯝ
ꯁꯤꯁꯇ ꯆꯇꯥ
ꯎꯝ
ꯑꯁ ꯍꯧꯁꯨ ꯊꯝꯂꯒꯦ ꯍꯥꯏꯅ ꯃꯥꯅ ꯊꯝꯈ꯭ꯔꯕ ꯑꯁ
ꯍꯅꯤ ꯀꯨꯟ ꯁꯨꯗꯣꯦꯕ
ꯗꯤꯅ ꯇꯣꯕꯁꯥꯅ ꯌꯥꯝ ꯀꯣꯏ ꯀꯣꯏ ꯁꯥꯁꯨ ꯂꯩꯥꯏ
ꯉꯔꯥꯡ ꯅꯍꯥꯟꯗꯤ ꯇꯔꯥꯅꯤꯊꯣꯏ ꯍꯥꯏꯒꯗ꯭ꯔꯥ ꯑꯗꯨ ꯑꯣꯏꯏꯗꯤ ꯑꯗꯨꯝ ꯇꯣꯛꯑꯦꯗ
ꯑꯣꯏ ꯃꯁꯤꯟ ꯉꯁꯤ ꯀꯨꯢꯔꯤꯕꯁꯤ ꯁꯤꯈꯛꯇꯅꯦ ꯑꯩꯗꯤ ꯇꯨꯋꯜꯐꯇꯒꯤ ꯑꯗꯨꯝ ꯂꯣꯏꯊꯣꯑꯕꯅꯦꯕ
ꯀꯨꯅꯤ ꯀꯨꯟ ꯁꯨꯗꯧꯔꯤꯁꯤꯗꯤ
ꯑꯗꯨ ꯒ꯭ꯌꯥꯟ ꯇꯥꯗꯦ ꯑꯩꯒꯤ ꯐꯣꯟ ꯏꯁꯄꯤꯀꯔꯁꯨ ꯅꯨꯡꯉꯥꯏꯇꯕ ꯇꯥꯕ ꯅꯨꯡꯉꯥꯏꯕ꯭ꯔꯥ ꯑꯩꯒꯤ ꯈꯣꯟꯖꯦꯜꯗꯣ
ꯑꯗꯨꯝ ꯇꯥꯕ꯭ꯔꯥ ꯍꯥꯏꯕ ꯇꯥꯕ꯭ꯔꯣ ꯇꯥꯗꯕ꯭ꯔꯣ ꯍꯥꯏꯁꯦ
ꯎꯝ ꯇꯥꯏꯑꯦ
ꯃꯦꯁꯦꯖ ꯊꯔ ꯂꯩꯏ
ꯑꯗꯨꯀ
ꯃꯦꯁꯦꯖ ꯐꯖꯅ ꯊꯥꯔꯒ ꯂꯩꯌꯦ ꯃꯥ
ꯀꯃꯥꯏ ꯈꯪꯏꯅꯣ
ꯂꯣꯢ ꯇꯥꯏ ꯀꯩꯅꯣ
ꯑꯃ ꯃꯈꯣꯟꯗꯨꯔꯥ ꯆꯠ ꯆ ꯇꯧꯒꯗꯨꯔꯥ
ꯍꯣꯏ
ꯑꯗꯨꯗ ꯀꯃꯥꯏꯅ ꯂꯧꯊꯣꯛꯄ꯭ꯔꯣ ꯀꯦꯞ ꯁꯥꯎꯟꯅꯣ ꯈꯔꯅꯣ
ꯀꯩꯕ
ꯑꯗꯨꯒꯤ ꯃꯈꯣꯟ ꯂꯧꯊꯣꯛꯄꯗꯣ
ꯈꯪꯗꯦ ꯑꯩꯗꯤ ꯑꯗꯨ ꯑꯩꯒꯤ ꯈꯣꯟꯖꯦꯜꯁ ꯐꯖꯅ ꯇꯥꯕ꯭ꯔꯥ
ꯇꯥꯏꯌꯦ ꯍꯣꯏ ꯇꯥꯏꯌꯦ
ꯑꯩꯒꯤ ꯏꯁꯄꯤꯀꯔꯗꯣ ꯌꯥꯝꯅ ꯅꯨꯡꯉꯥꯏꯇꯕ ꯑꯗꯨꯅꯤ
ꯍꯣꯏ ꯈꯔꯗꯤ ꯇꯞꯄꯦ
ꯅꯨꯡꯁꯤꯅ ꯄꯨꯕ ꯃꯥꯥꯟꯅꯦ
ꯑꯝ
ꯃꯥꯔꯛ ꯃꯥꯔꯛꯇ ꯐꯖꯟꯅ ꯇꯥꯕ ꯃꯥꯔꯛ ꯃꯥꯔꯛꯇ ꯌꯥꯝ ꯂꯥꯡꯅ ꯇꯥꯕ
ꯀꯨꯏꯍꯦ
ꯍꯔꯦ ꯃꯦ
ꯁꯤ ꯀꯠꯊꯜꯂꯗꯤ ꯀꯩꯅꯣꯗ ꯌꯥꯔꯔꯣꯏꯕ ꯑꯃꯨꯛ ꯅꯠꯇ꯭ꯔꯥ
ꯎꯝ ꯑꯩꯗꯤ ꯑꯩꯅ ꯀꯜꯊꯠꯇꯗꯤ ꯌꯥꯎꯗ꯭ꯔꯦ
ꯌꯥꯕꯗꯨꯗꯣ
ꯄꯤ ꯀꯥꯟꯅꯤ ꯌꯥꯝ ꯀꯩꯅꯣ ꯇꯧ ꯉꯥꯏꯔꯦ ꯂꯥꯏꯔꯤꯛ ꯌꯥꯎꯋꯦ ꯍ ꯇꯅꯀꯤ
ꯈꯪꯒꯦꯡꯒ
ꯈꯪꯗꯦ ꯀꯌꯥꯃꯨꯛ ꯀꯨꯏꯔꯤꯕ ꯃꯤ ꯈꯔꯒꯤꯗꯤ ꯑꯦꯠꯇꯤ ꯍꯦꯟꯕ ꯐꯥꯎ ꯌꯥꯎꯏꯀꯣ ꯇꯥꯕꯔꯣ ꯇꯥꯕꯔꯣ
ꯇꯥꯏꯌꯦ ꯀꯨꯏꯗ
ꯌꯥꯝꯕꯨꯏ ꯌꯥ ꯑꯗꯣ ꯅꯣꯏ ꯈꯨꯟꯤꯖꯤ ꯅꯣꯏ ꯈꯨꯟꯗꯤ ꯑ ꯀꯩꯅꯇ ꯇꯧꯗ꯭ꯔꯥ ꯌꯨꯝꯅꯥꯛ ꯀꯌꯥꯃꯨꯛ ꯂꯩꯕ꯭ꯔꯥ
ꯎꯝ ꯇꯨ ꯍꯟꯗ꯭ꯔꯦꯠ ꯈꯔ ꯍꯦꯟꯒꯗ꯭ꯔꯥ
ꯌꯥꯝ ꯌꯥꯝ ꯌꯥꯝꯃꯤꯅꯦꯀꯣ
ꯌꯥꯝ ꯌꯥꯝꯕꯗꯤ ꯑꯣꯏꯗ꯭ꯣꯏꯅꯦ ꯂꯩꯗꯤꯦ
ꯑ ꯆꯥꯎ ꯃꯦꯁꯤꯟ ꯆꯤꯔꯤ ꯌꯥꯔꯦ
ꯀꯌꯥ ꯑꯣꯏꯒꯦꯅꯦ ꯏꯗꯤ
ꯑꯩꯈꯣꯏꯗꯤ ꯕꯣꯟꯗ꯭ꯔꯦ ꯌꯧ ꯕꯣꯟꯗꯦ ꯁꯨꯔꯝ ꯑꯩꯈꯣꯏꯒꯤ ꯑꯩꯈꯣꯏꯒꯤ ꯄꯥꯔꯠ ꯍꯥꯏꯇꯥꯀꯣ ꯄꯥꯔꯠ ꯑꯇꯣꯞ ꯑꯇꯣꯞꯄꯗꯤ ꯈꯪꯗꯦ ꯑꯩꯈꯣꯏꯁꯦ ꯑꯩꯈꯣꯏꯟꯁꯦ ꯄꯥꯔꯠ ꯋꯥꯟꯗꯒꯤ ꯐꯥꯏꯚ ꯐꯥꯎ ꯂꯩꯌꯦꯕ
ꯍ
ꯑꯗꯣ ꯑꯩꯈꯣꯏ ꯄꯨꯀꯤ ꯈ꯭ꯋꯥꯏꯗꯒꯤ ꯆꯥꯎꯕ ꯑꯣꯏꯕ ꯇꯨ ꯍꯟꯗ꯭ꯔꯦꯠꯁꯨ ꯛꯇꯪ ꯌꯥꯧꯈꯔꯝꯈꯤꯔꯣꯏ ꯀꯩꯅꯣ ꯌꯦꯟ ꯊꯣꯡꯕ ꯃꯈꯣꯟ ꯌꯥꯝ ꯇꯥꯏꯗ
ꯍꯣꯏ ꯑꯁ ꯁꯤꯗꯤ ꯌꯥꯗ꯭ꯔꯦꯗ ꯌꯥꯝ ꯀꯨꯏꯌꯦꯗ
ꯕꯤꯕꯥꯗꯤ ꯆꯠꯊꯣꯛꯈ꯭ꯔꯕꯣ ꯀꯩꯅꯣ ꯌꯦꯟꯗꯣ ꯇꯥꯟꯊꯣꯛꯑꯣꯍꯦ ꯇꯥꯕ꯭ꯔꯣ ꯇꯥꯕ꯭ꯔꯣ ꯍꯥꯏꯁꯦ ꯌꯦꯟꯗꯣ ꯇꯥꯟꯊꯣꯛꯑꯣ ꯍꯥꯏꯔꯒ ꯇꯥꯗꯕ꯭ꯔꯣ ꯇꯥꯕ꯭ꯔꯣ ꯋꯥꯉꯥꯡꯗꯅ ꯑꯗꯨꯃꯥꯏꯅ ꯇꯥꯔ ꯂꯩꯔꯗꯤ ꯌꯥꯒꯗ꯭ꯔꯣ
ꯍꯜꯂꯣ ꯍꯜꯂꯣ ꯍꯜꯂꯣ ꯀꯣꯜ ꯀꯛꯑꯁꯤꯔꯣ
ꯋꯥꯉꯥꯡꯗꯅ ꯑꯗꯨꯃꯥꯏꯅ ꯇꯨꯃꯤꯟꯅ ꯂꯩꯥꯔꯗꯤ ꯌꯥꯒꯗ꯭ꯔꯣ
ꯀꯨꯢꯃꯜꯂꯦꯕ ꯁꯤꯗꯤ
ꯌꯥꯝ ꯀꯨꯏꯔꯦ ꯁꯦꯡꯕ
ꯀꯥꯛ ꯑꯁꯤꯔꯣ
ꯅꯪꯒꯤ ꯅꯅꯥꯛꯗ ꯌꯦꯟ ꯈꯣꯡꯉꯤꯁꯦ ꯇꯥꯟꯊꯣꯛꯑꯣ ꯍꯥꯏꯕꯅꯤ ꯒ꯭ꯌꯥꯟ ꯇꯥꯟꯗꯦꯗ
ꯇꯥꯕ꯭ꯔꯣ
ꯋꯥꯉꯥꯡꯗꯗꯤ ꯌꯥꯗꯦ ꯍꯥꯏꯅꯦ